ꯍꯜꯂꯣ
ꯇꯥꯏꯌꯦ
ꯀꯩꯗꯧꯔꯤꯕꯅꯣ
ꯑꯩ ꯊꯕꯛ ꯍꯜꯂꯛꯂꯒ ꯐꯝꯃꯒ ꯂꯩꯑꯦ
ꯑꯣ ꯅꯪ ꯊꯕꯛ ꯇꯧꯕ꯭ꯔꯥ
ꯑꯩ ꯊꯕꯛ ꯑꯃ ꯆꯠꯄ
ꯎꯝ ꯌꯥꯏꯅꯦ ꯊꯕꯛ ꯆꯕꯗꯤ ꯋꯥꯔꯝꯃꯅꯤꯅꯦ
ꯋꯥꯗꯗ
ꯎꯝ
ꯑꯩ ꯉꯁꯥꯏ ꯊꯕꯛ ꯃꯐꯝꯗ ꯂꯩ ꯎꯝ
ꯅꯣꯡ ꯆꯨꯗ꯭ꯔꯣ ꯅꯣꯏꯔꯣꯝꯗ
ꯅꯣꯡ ꯆꯨꯗꯦ ꯅ ꯑꯗꯨꯗꯤ ꯆꯨꯕ꯭ꯔꯥ
ꯍꯧꯖꯤꯛꯄꯨꯗꯤ ꯆꯨꯗ꯭ꯔꯦꯗ ꯉꯁꯥꯏ ꯈꯔ ꯆꯨꯔꯝꯃꯦ
ꯑꯣ
ꯅꯣꯡ ꯌꯥꯝꯅꯗꯤ ꯌꯥꯝ ꯀꯟꯅꯗꯤ ꯁꯨꯗꯦꯗ
ꯉꯁꯤ ꯀꯔꯤ ꯌꯦꯟꯁꯥꯡ ꯁꯥꯕ꯭ꯔꯥ
ꯎꯝ ꯁꯤꯁꯦ ꯑꯣꯛꯁꯥ
ꯏꯁꯥꯡ ꯑꯍꯥꯎꯕ ꯆꯥꯏꯅ ꯑꯩꯈꯣꯏꯗꯤ ꯉꯁꯤ ꯅꯨꯃꯤꯠꯇꯤ ꯑ ꯁꯤꯕꯣꯠ ꯑꯃ ꯏꯔꯣꯜꯂꯦ
ꯑꯆꯥ
ꯑꯗꯨꯒ ꯀꯥꯡꯉꯧ ꯑꯃ ꯍꯋꯥꯏ ꯑꯁꯥꯡꯕꯤꯒ ꯑꯂꯨꯒ
ꯍꯥꯎ ꯑꯣꯏꯅꯦ
ꯍꯥꯎꯗ ꯑꯣ ꯁꯥꯒ ꯍꯋꯥꯏꯒ ꯉꯅ ꯍꯥꯎꯈꯤꯔꯅꯤ
ꯍꯥꯎꯣꯏꯗ
ꯍꯧꯥꯎꯗꯤ
ꯑꯁ ꯑꯩꯈꯣꯏ ꯑꯩꯈꯣꯏꯗꯤ ꯑꯗꯨꯒꯨꯝꯅ ꯆꯥꯅꯤꯡꯉꯦ ꯍꯥꯏꯗꯤ ꯁꯥ ꯆꯥꯃꯜꯂꯗꯤꯀꯣ
ꯎꯝ ꯅꯪꯗꯤ ꯀꯩꯖꯧꯕ꯭ꯔ
ꯍꯥꯥ
ꯅꯪꯗꯤ ꯀꯩꯗꯧꯔꯤꯅꯣ
ꯁꯨꯝ ꯀꯩꯅꯣ ꯇꯧꯔ ꯇꯔꯕꯅꯤꯗ ꯆꯠꯁꯤꯔꯥ ꯈꯜꯂꯒ ꯁꯨꯝ ꯂꯩꯀꯥꯏ ꯀꯣꯏꯔꯤꯕꯅꯤꯗ ꯃꯩ ꯂꯥꯛꯄ꯭ꯔꯥ ꯅꯣꯏꯗ
ꯂꯑꯌꯦꯦꯈꯣꯏꯗꯤ ꯇ ꯃꯣꯏ ꯂꯩ
ꯑꯩꯈꯣꯏꯁꯤꯗꯤ ꯃꯩ ꯂꯥꯛꯇꯕꯅꯤꯅꯅꯦ
ꯐ ꯄꯦꯠꯅꯤꯅ ꯑꯩꯈꯣꯏꯗꯤ ꯃꯩꯗꯤ ꯑꯗꯨꯝ ꯂꯦꯞꯇ꯭ꯔꯦ
ꯑ ꯍꯅꯦ ꯃꯩ ꯃꯩ ꯅꯨꯡꯉꯥꯏꯕ ꯏꯁꯤꯡ ꯅꯨꯡꯉꯥꯏꯕ ꯑꯗꯨ ꯑꯣꯏꯔꯗꯤ ꯈꯔ ꯅꯨꯡꯉꯥꯏꯌꯦꯀꯣ
ꯎꯝ
ꯑꯗꯨ ꯅꯠꯇꯕꯤꯗ ꯃꯩ ꯔꯤꯒꯨꯂꯔ ꯑꯣꯏꯗ꯭ꯔꯗꯤ ꯑꯁ ꯕꯦꯔꯥꯅꯤꯅꯦ ꯑꯗꯁꯤ ꯊꯕꯛ ꯆꯠꯄꯗꯣ ꯍꯌꯦꯡꯁꯨ ꯑꯗꯨꯝ ꯆꯠ ꯏꯂ ꯅꯠꯇ꯭ꯔꯒ
ꯍꯌꯦꯡꯗꯤ ꯍꯌꯦꯡꯗꯣ ꯆꯠꯇꯤ ꯆꯠꯄꯅꯦ ꯈꯔ ꯊꯦꯡꯅ ꯆꯠꯀꯅꯤ
ꯎꯝ ꯑꯩꯈꯣꯏꯔꯣꯝꯗꯁꯨ ꯃꯩ ꯊꯥꯕꯤꯔꯛꯑꯣ ꯑꯗꯨꯗꯤ
ꯑꯩꯈꯣꯏꯒꯤ ꯃꯩꯁꯦ ꯑ ꯌꯧꯕ ꯉꯝꯗꯦꯔꯥ ꯈꯪꯗꯦꯅꯦ
ꯐꯖꯅ ꯀꯥꯝꯃꯣ ꯑꯗꯨꯒ ꯐꯖꯅ ꯀꯥꯝꯃꯗꯤ ꯌꯧꯅꯤꯗ
ꯑ ꯉꯥꯏꯔꯝꯃꯣ ꯉꯥꯏꯔꯝꯃꯣ ꯑꯣ ꯈꯔꯗꯤ ꯇꯞꯀꯅꯤ
ꯎꯝ ꯀꯥꯏꯗꯗ ꯇꯞꯀꯦꯔꯥ ꯊꯨꯅ ꯂꯥꯛꯀꯦꯔ ꯂꯥꯛꯄ ꯂꯥꯛꯑꯗꯤ ꯑꯗꯨꯝ ꯌꯥꯔꯦ
ꯑꯣ ꯁꯣꯏꯗꯔꯣꯏ ꯑꯩ ꯊꯥꯔꯛꯄ ꯍꯧꯔꯕꯅꯦ ꯍꯧꯖꯤꯛ
ꯐꯥꯔꯃꯤ ꯅꯪꯒꯤꯅꯤ ꯅꯝꯕꯔ ꯂꯩꯌꯦ ꯃꯥꯜꯂꯤ
ꯑꯩꯅ ꯁꯤꯗ ꯃꯟꯇ꯭ꯔꯥ ꯁꯣꯟꯕꯒꯤ ꯅꯦ
ꯁꯕꯥꯁ
ꯑꯗꯨ ꯃꯤ ꯃꯆꯥꯗꯤ ꯑꯗꯨꯒꯨꯝ ꯌꯥꯝ ꯍꯩ ꯃꯥꯜꯂꯤꯀꯣ
ꯍꯩꯌꯦ ꯈꯔꯥ ꯍꯩꯌꯦ
ꯌꯥꯏꯅꯦ ꯎꯝ ꯑꯗꯨ ꯑꯗꯨ ꯀꯩꯅꯣ ꯀꯩꯅꯣꯝꯃ ꯍꯪꯒꯦꯅꯦ
ꯈꯥꯡꯉꯣ
ꯅꯣꯏ ꯑꯥ
ꯂꯩꯁꯥꯕꯤꯁꯤꯡꯁꯦ
ꯑꯝ
ꯇꯥꯕ꯭ꯔꯥ
ꯇꯌꯦ
ꯂꯩꯁꯥꯕꯤꯁꯤꯡꯁꯦ ꯀꯔꯤꯒꯤꯅꯣꯕ ꯄ꯭ꯔꯣꯒ꯭ꯔꯥꯝ ꯑꯃꯒꯨꯝꯕ ꯆꯠꯂꯝꯗꯥꯏꯗ ꯄꯨꯡꯈꯥꯏꯃꯨꯛ ꯃꯦꯀꯥꯞ ꯇꯧꯒꯅꯤ ꯑꯗꯨꯒ ꯃꯦꯀꯥꯞ ꯇꯧꯔꯒ ꯐꯣꯇꯣ ꯀꯥꯞꯄꯗꯐꯥꯎ ꯑꯃꯨꯛ ꯕꯤꯌꯨꯇꯤ ꯄ꯭ꯂꯁ ꯍꯥꯞꯄꯤꯁꯦ ꯀꯩꯒꯤꯅꯣꯕ
ꯑꯗꯨꯕꯨꯔꯣ ꯈꯪꯗꯦ ꯀꯔꯤ ꯀꯣꯏꯁꯟꯅꯣ ꯑꯗꯨꯗꯤ
ꯑꯗꯨꯃꯥꯏꯅ ꯇꯧꯒꯜꯂꯦꯗꯅ ꯅꯨꯄꯤꯁꯤꯡꯁꯦ
ꯅꯨꯄꯤꯗꯤ ꯑꯗꯨꯝ ꯈꯔ ꯀꯦꯖꯕ ꯑꯗꯨꯒ ꯎꯝ ꯑꯆꯥ ꯐꯖꯩ ꯍꯥꯏꯅ ꯃꯤꯅ ꯈꯜꯂꯒꯁꯨ ꯑꯃꯨꯛꯀꯁꯨ ꯍꯦꯟꯅ ꯐꯖꯅꯤꯡꯕ ꯑꯗꯨꯃꯥꯏꯅ ꯈꯟꯕꯒꯤꯅꯤꯅꯦ
ꯎꯝ ꯑꯗꯨ ꯑꯃꯨꯛ ꯐꯣꯇꯣ ꯀꯞꯄꯗꯁꯨ ꯌꯥꯡꯈꯩ ꯀꯥꯞꯀꯅꯦꯕ ꯑꯗꯨ ꯑꯃꯨꯛ ꯗꯤꯂꯦꯠ ꯂꯣꯏ ꯑꯃꯨꯛ ꯇꯧꯊꯣꯛꯀꯅꯤ
ꯑꯗꯨ ꯐꯖꯕ ꯈꯜꯂꯤꯅꯤꯅꯦ ꯅꯪ ꯊꯤꯔꯗꯤ ꯀꯅꯥꯅ ꯄꯥꯝꯒꯅꯤ
ꯀꯤꯌꯦ ꯑꯗꯨ ꯐꯖꯕ ꯍꯥꯏꯕꯁꯤꯗꯤ ꯃꯤ ꯂꯣꯏꯅꯃꯛ ꯔꯤꯁꯤ ꯑꯃꯃꯝꯗꯤ ꯂꯩꯕꯅꯤꯅ ꯃꯤ ꯈꯥꯔꯅ ꯅꯣꯛꯄꯗ ꯔꯥꯁꯤ ꯂꯩꯕ ꯃꯤ ꯁ ꯑꯥ
ꯑꯗꯣ ꯀꯩꯅꯣ ꯑꯩꯅ ꯄꯥꯝꯖꯕ ꯅꯨꯄꯥꯗꯣ
ꯑꯥ
ꯑꯗꯨꯉꯣꯟꯗ ꯉꯥꯎꯍꯅꯤ ꯈꯒꯤꯅ ꯇꯧꯕꯅꯤꯅꯤ
ꯑꯁ ꯑꯗꯨ ꯑꯣꯏꯔꯗꯤ ꯑꯗꯨ ꯑꯣꯏꯔꯗꯤ ꯅꯣꯏꯅ ꯐꯖꯔꯤꯁꯦ ꯅꯣꯏ ꯅꯣꯏ ꯅꯨꯄꯥꯒꯤꯗꯃꯛꯅꯦꯕꯀꯣ
ꯑꯅꯄꯥꯒꯤꯗ ꯃꯟꯅꯠꯇꯗꯦ ꯃꯤꯅ ꯌꯦꯡꯂꯒ ꯐꯖꯩꯍꯦ ꯃꯤꯅ ꯌꯦꯡꯂꯒ ꯐꯖꯩꯍꯦ ꯍꯥꯏꯥꯏꯖꯉꯥꯏꯒꯤꯅꯤꯅꯦ
ꯑꯣ ꯍꯌꯦꯡ ꯋꯥꯏ ꯋꯥꯔꯤꯗꯕꯨ ꯅꯪ ꯑꯩꯒꯤ ꯑꯩꯒꯤ ꯏꯇꯨ ꯑꯣꯏꯔꯦ ꯍꯥꯏꯔꯤꯁꯦꯕ ꯅꯪꯅ ꯐꯖ ꯇꯦꯔꯒ ꯁꯛ ꯐꯖꯔꯗꯤ ꯑꯩꯒꯤ ꯃꯥꯏꯁꯨ ꯌꯥꯝꯅ ꯀꯩꯅꯣ ꯇꯧꯅꯤꯡꯉꯥꯏ ꯂꯩꯔꯦꯕꯀꯣ ꯍꯥꯏꯗꯤ ꯃꯥꯒꯤ ꯅꯨꯄꯤꯗꯣ ꯃꯁꯛ ꯌꯥꯝ ꯐꯖꯩꯍꯦ ꯀꯥꯏꯅ
ꯃꯥꯅꯦ ꯑꯗꯨꯃꯥꯏꯅ ꯍꯥꯏꯅꯅꯕ ꯍꯥꯏꯅꯤ ꯑꯩꯅ ꯌꯥꯝ ꯃꯣꯟꯅ ꯊꯣꯛꯂꯛꯂꯗꯤ ꯀꯅꯥꯅ ꯐꯖꯩ ꯍꯥꯏꯒꯅꯤ ꯑꯌꯥ ꯁꯤ ꯅꯨꯄꯤꯗꯨꯣ ꯀꯌꯥꯃꯨꯛ ꯃꯣꯠ ꯄꯨꯔꯥ ꯍꯥꯏꯔꯛꯀꯗꯣꯏꯅꯦ ꯑꯗꯨꯏꯗꯤ ꯑꯩꯁꯨ ꯏ ꯀꯥꯏꯌꯦ ꯑꯗꯨꯒ ꯑꯩꯒꯤ ꯄꯥꯟꯁꯨ ꯀꯥꯏꯒꯅꯤ ꯑꯗꯨ ꯑꯣꯏꯔꯗꯤ ꯑꯩ ꯀꯦꯅ ꯊꯣꯛꯂꯂꯛꯑꯗꯤ ꯑꯁ ꯑꯁꯤ ꯅꯨꯄꯤꯁꯦ ꯃꯁꯛ ꯌꯥꯝ ꯐꯖꯩꯀꯣ ꯂꯥꯏꯕꯛ
ꯇꯁ ꯑꯗꯨꯗ ꯑꯣꯏꯗꯤ ꯑꯗꯨ ꯑꯣꯏꯔꯗꯤ ꯅꯪ ꯅꯪꯁꯨ ꯃꯦꯛꯀꯞ ꯌꯥꯝ ꯇꯧꯧꯕ꯭ꯔꯥ
ꯃꯦꯀꯞ ꯍꯥꯏꯁꯦ ꯃꯥꯏꯗ ꯇꯩꯕ ꯌꯥꯕꯗꯤ ꯑꯗꯨꯝ ꯈꯔꯗꯤ ꯑꯗꯨꯝ ꯌꯨꯁ ꯇꯧꯔꯦ ꯑꯗꯣ ꯑꯁꯤꯗ ꯂꯣꯏꯅ ꯊꯣꯛꯂꯛꯄꯗꯨꯗꯤ ꯐꯖꯅꯤꯡꯉꯦ ꯍꯥꯏꯅꯕꯨ ꯀꯔꯝ ꯍꯥꯏꯅ ꯂꯣꯏꯅ ꯇꯩꯈꯤꯔꯅꯤ ꯀ꯭ꯔꯤꯝ ꯑꯃ ꯇꯩꯔꯅꯤ
ꯎꯝ
ꯂꯤꯞꯇꯤꯛ ꯑꯃ ꯇꯩꯔꯅꯤ
ꯑꯥ
ꯑꯗꯨꯝ ꯈꯔꯗꯤ ꯀꯦꯌꯔ ꯂꯧꯗ꯭ꯔꯗꯤ ꯄꯪꯂꯪꯂꯩ ꯂꯩꯔꯗꯤ ꯀꯃꯥꯏꯅ ꯌꯥꯒꯅꯤ
ꯍꯣꯏ ꯃꯤ ꯈꯔꯗꯤ ꯏꯆꯝ ꯆꯝꯃꯒ ꯂꯩꯔꯒ ꯌꯥꯝ ꯐꯖꯕꯁꯨ ꯂꯩꯀꯣ
ꯑꯩꯈꯣꯏꯅ ꯁꯤꯖꯤꯟꯅꯕꯗꯤ ꯁꯟꯁꯀ꯭ꯔꯤꯝ ꯑꯃ ꯁꯤꯖꯤꯟꯅꯔꯅꯤꯌꯦ ꯂꯤꯞꯁꯇꯤꯛ ꯑꯃ ꯁꯤꯖꯤꯟꯅꯔꯅꯤ ꯑꯦꯚ꯭ꯔꯤꯗꯦ ꯅꯨꯡꯇꯤꯒꯤ ꯌꯖꯨꯁ ꯇꯧꯕꯗꯣ ꯐꯦꯁꯋꯥꯁ ꯑꯃ ꯁꯤꯖꯤꯟꯅꯔꯅꯤ ꯃꯥꯏ ꯇꯥꯕ ꯀꯥꯟꯗ ꯑꯗꯨꯒ ꯀꯩꯅꯣ ꯊꯕꯛ ꯆꯠꯂꯝꯗꯥꯏ ꯑꯗꯨꯅ ꯐꯥꯎꯟꯗꯦꯁꯟꯒꯨꯝꯕ ꯈꯔ ꯊꯥꯔꯅꯤ ꯑꯗꯨ ꯂꯣꯏꯔꯒꯅꯤ ꯑꯗꯨꯗꯒꯤ ꯍꯦꯟꯅ ꯀꯔꯤ ꯀꯦꯗꯅ
ꯎꯝ ꯃꯔꯤ ꯃꯉꯥ ꯍꯥꯏꯖꯤꯜꯂꯒ ꯑꯗꯨꯈꯛꯅꯦꯕ ꯅꯪꯅ ꯈꯜꯂꯤꯁꯦ ꯌꯥꯏ ꯑꯗꯨ ꯍꯣꯏ ꯍꯣꯏ ꯈꯪꯉꯦ ꯅꯪ ꯍꯥꯏ ꯑꯗꯨ ꯀꯩ ꯀꯩꯒꯤꯅꯣꯕ
ꯑꯁ ꯌꯥꯝ ꯂꯩꯔꯤ ꯅꯪꯅ ꯈꯪꯗꯕ ꯒꯤꯅꯦ ꯐꯦꯁ ꯀꯩꯅꯣ ꯃꯥꯏ ꯇꯣꯅꯔ ꯑꯗꯨꯒ ꯆꯤꯔꯝ ꯌꯥꯝ ꯂꯩꯔꯤ ꯑꯗꯨ ꯐꯥꯎꯕ ꯂꯣꯏꯅꯃꯛꯣꯏ ꯁꯤꯖꯤꯟꯅꯕ ꯃꯤ ꯂꯩꯌꯦ ꯑꯗꯨ ꯃꯥꯒꯤꯒꯤ ꯎꯝ ꯆꯪꯕ ꯄꯣꯠ ꯆꯩꯁꯤꯡꯗꯣ ꯂꯧꯕ ꯉꯝꯗꯕ ꯂꯩꯗꯅ ꯌꯨꯁ ꯇꯧꯕ ꯉꯝꯗꯕ ꯋꯥ ꯑꯗꯨꯃꯥꯏꯅ ꯂꯩ ꯑꯗꯨꯒ ꯃꯥꯏꯗꯁꯨ ꯌꯨꯁ ꯇꯧꯔꯀꯥꯟꯗ ꯌꯥꯗꯕ ꯁꯤꯖꯤꯟꯅꯕ ꯀꯥꯟꯗ ꯌꯥꯝ ꯁꯤꯖꯤꯟꯅꯕ ꯌꯥꯝ ꯁꯤꯖꯤꯟꯅꯕꯗ ꯌꯥꯗꯕ ꯃꯥꯏ ꯂꯩꯗꯅ ꯑꯩꯒꯤ ꯃꯥꯏꯗꯤ ꯑꯗꯨꯃꯥꯏꯅ ꯇꯧꯋꯤ ꯌꯥꯝꯅ ꯌꯨꯁ ꯄꯣꯠ ꯆꯩꯩ ꯖꯥꯠ ꯖꯠ ꯁꯤꯖꯤꯟꯅꯕ ꯌꯥꯗꯅꯕ ꯑꯗꯨ ꯁꯟꯁꯀ꯭ꯔꯤꯝ ꯑꯃ ꯁꯤꯖꯤꯟꯅꯩ ꯃꯥꯏ ꯇꯥꯕ ꯀꯥꯟꯗꯅ ꯁꯕꯣꯜꯗ ꯇꯥꯗꯦ ꯐꯦꯁ ꯋꯥꯁ ꯑꯃ ꯁꯤꯖꯤꯟꯅꯔꯦ
ꯑ
ꯑ ꯂꯤꯐꯇꯤꯛ ꯑꯃꯗꯤ ꯋꯥꯠꯄ ꯌꯥꯗ꯭ꯔꯦ
ꯁꯁ ꯑꯩꯒꯤ ꯃꯤꯠꯇ ꯎꯕ ꯍꯧꯔꯦꯀꯣ ꯅꯪꯦ ꯃꯑꯣꯡꯗ ꯑꯗ ꯑ ꯂꯩꯁꯥꯕꯤꯁꯤꯡꯒꯤ ꯐꯤꯔꯣꯟꯜꯒꯨꯝꯕ ꯍꯣꯏ ꯌꯥꯝ ꯇꯥꯡꯕꯗꯤ ꯂꯩꯀꯣ ꯑꯗꯕꯨ ꯅꯨꯄꯥꯒꯤꯒ ꯁꯨꯝ ꯌꯦꯡꯅꯔꯗꯤ ꯂꯩꯁꯥꯕꯤꯒꯤ ꯐꯤꯔꯣꯜꯁꯤꯡꯁꯦ ꯈꯔ ꯍꯣꯡꯉꯦ ꯍꯥꯏꯇꯥꯔꯦꯕ
ꯎꯝ ꯑꯩꯈꯣꯏꯒꯤꯁꯨ ꯀꯩꯅꯣ ꯂꯩꯍꯦ ꯎꯔꯤ ꯀꯔꯤ ꯀꯔꯥꯡ ꯑꯣ ꯂꯩꯦ ꯑꯣꯏ ꯅꯨꯄꯥꯒꯤꯅ ꯑꯀ ꯃꯣꯏꯒꯤꯅ ꯑ ꯑ ꯌꯥꯝ ꯇꯥꯡꯕ ꯑꯗꯒꯤ ꯅꯨꯄꯤꯒꯤꯅ ꯑꯃꯨꯛ ꯄꯨꯨꯟꯟꯅ
ꯎꯝ
ꯃꯇꯤꯛ ꯃꯀꯥ ꯍꯥꯏꯁꯤꯔ ꯃꯇꯤꯡ ꯃꯇ ꯍꯥꯏꯗꯤ ꯌꯥꯝ ꯌꯥꯝꯅ ꯐꯣꯔꯃꯦꯜ ꯑꯣꯏꯗꯕ ꯅꯨꯄꯥꯒꯤ ꯍꯣꯏꯒꯤꯅ ꯑꯃꯨꯛꯀ ꯀꯣꯠꯁꯨ ꯇꯥꯏ ꯂꯩꯗꯅ ꯅꯨꯄꯤꯒꯤꯁꯨ ꯂꯩꯕꯨꯗꯤ ꯂꯩ ꯑꯗꯨ ꯑꯣꯏꯔꯁꯨ ꯄꯥꯛꯅ ꯍꯥꯞꯅꯗꯦꯗꯅ
ꯎꯝ ꯅꯨꯄꯤ ꯅꯨꯄꯤꯁꯤꯡꯒꯤꯗꯤ ꯍꯣꯏ ꯋꯥꯔꯤꯗꯕꯨ ꯄꯩꯁꯥ ꯌꯥꯝ ꯄꯥꯏꯗꯕꯤꯗ ꯑꯗꯨꯝ ꯁꯣꯄꯤꯡ ꯆꯠꯂꯁꯨ ꯅꯨꯄꯤ
ꯑꯥ ꯑꯥ ꯑꯥ ꯑꯥ ꯂꯩꯕ ꯍꯩꯕ ꯃꯤꯒꯤ ꯃꯈꯥ ꯀꯣꯜꯂꯦ
ꯁꯤꯡꯗꯤ ꯃꯟ ꯇ ꯍꯗꯦꯕ ꯑ ꯎꯝ ꯑꯁ ꯑꯗꯨ ꯍ ꯅꯗꯤ ꯅꯨꯄꯥꯁꯤꯡꯒꯤ ꯐꯤꯔꯣꯟꯜꯁꯤꯦ ꯌꯥꯝ ꯍꯣꯡꯉꯦ ꯍꯣꯡꯉꯦꯅꯗꯤ ꯈꯜꯂꯝꯕꯅꯦꯕꯀꯣ ꯎꯝ ꯁꯨꯝ ꯂꯤꯔꯛꯑ ꯀꯥꯟꯗꯗꯤ ꯂꯩꯁꯥꯕꯤ ꯁꯤꯡꯅ ꯐꯖꯥ ꯁꯨ ꯍꯦꯜꯂꯦ ꯃꯣꯏ ꯅꯣꯏ ꯂꯩꯁꯥꯕꯤꯁꯤꯡꯒꯤꯅ ꯍꯣꯡꯕꯁꯨ ꯑꯗꯨꯝ ꯍꯦꯜꯂꯦ ꯑꯦ ꯍꯣꯏ ꯌꯥꯝ ꯇꯥꯡꯕꯁꯨ ꯂꯩꯗꯤ ꯂꯩꯌꯦꯕꯀꯣ
ꯎꯝ
ꯑꯗꯨ ꯅꯪꯗꯤ ꯀꯔꯝꯕꯅ ꯑꯗꯨꯝ ꯆꯥꯟꯅꯒꯦ ꯍꯥꯏꯗꯤ ꯋꯦꯁꯇꯔꯟꯒꯤ ꯗ꯭ꯔꯦꯁꯅ ꯄꯥꯝꯕ꯭ꯔꯥ ꯅꯠꯇ꯭ꯔꯒ ꯁꯨꯝ ꯐꯅꯦꯛ ꯁꯦꯠꯂꯒ ꯗꯤꯤꯁꯥ ꯈꯛ ꯁꯦꯠꯂꯒ ꯑꯗꯨꯝ ꯆꯠꯄꯗꯨꯅ
ꯀꯗꯥꯏꯗꯒꯤꯅꯣ ꯐꯅꯦꯛ ꯀꯥꯁꯦ ꯂꯨꯖꯕ ꯀꯥꯟꯗ ꯁꯦꯠꯄ ꯑꯗꯨꯅꯤ
ꯑꯣ ꯍꯅꯦ
ꯑꯗꯨꯒ ꯆꯔꯆ ꯀꯨꯝꯕ ꯆꯠꯂꯝꯗꯥꯏꯅ ꯑꯗꯨꯝ ꯁꯦꯠꯄ
ꯎꯝ ꯎꯝ ꯍꯣꯏ ꯐꯅꯦꯛ ꯁꯦꯠꯄꯅ ꯑꯩꯗꯤ ꯌꯥꯝ ꯄꯥꯝꯃꯦ ꯍꯥꯏꯕꯗꯤ ꯌꯥꯝ ꯌꯦꯡꯕꯗ ꯏꯆꯝ ꯆꯝꯅ ꯑꯣꯏꯕ
ꯎꯝ ꯑꯗꯨꯕꯨ ꯑꯩꯈꯣꯏ ꯄꯥꯛꯅ ꯎꯝ ꯑꯗꯨꯝ ꯁꯤꯠ ꯍꯥꯏꯅꯗꯕ ꯍꯥꯏꯇꯥꯔꯦ ꯑꯗꯨꯝ ꯁꯦꯠꯂꯒ ꯂꯥꯛꯇꯕꯒꯤ
ꯑ
ꯑꯗꯨ ꯃꯇꯥꯡ ꯃꯇꯥꯡ ꯂꯩꯗꯅ ꯆꯔꯆ ꯆꯠꯄ ꯀꯥꯟꯗꯗꯤ ꯀꯔꯝꯃ ꯍꯥꯏꯅ ꯎꯝ ꯑꯉꯥꯡ ꯃꯆꯥꯁꯨ ꯅꯠꯇꯕꯅꯦ ꯁꯃꯥꯏꯅ ꯈꯣꯡꯒ꯭ꯔꯥꯎ ꯁꯦꯂ ꯆꯠꯀꯅꯤ
ꯏꯁꯣꯔꯅ ꯃꯊꯛꯇꯒꯤ ꯌꯦꯡꯉꯒ ꯎꯝ ꯁꯤ ꯂꯩꯁꯤ ꯀꯥꯕꯤꯁꯦ ꯈꯣꯡꯒ꯭ꯔꯥꯎ ꯌꯥꯝ ꯁꯦꯠꯂꯦ ꯀ ꯍꯥꯏꯔꯛꯑꯅꯤ
ꯀꯥꯕ ꯌꯥꯔꯣꯏꯅ
ꯎꯝ ꯑꯗꯣ ꯑꯩ ꯀꯩꯅꯣꯝꯃ ꯍꯪꯒꯦ ꯅꯪ ꯁꯦꯡꯅ ꯀꯨꯝꯃꯨꯒꯣ
ꯑꯁꯤ ꯈꯨꯝꯒꯦ ꯈꯨꯝꯒꯦ
ꯑꯗꯨ ꯂꯩꯁꯥꯕꯤꯁꯤꯡꯁꯦ ꯂꯤꯞ ꯏꯁꯇꯤꯛ ꯁꯪꯉꯀꯥꯟꯗ ꯃꯣꯏ ꯃꯆꯤꯟꯗꯣ ꯁꯨꯃꯥꯏꯅ ꯇꯧꯔꯒ ꯀꯥꯝꯕꯒꯨꯝ ꯇꯧꯋꯤꯗꯅ
ꯑꯝ
ꯑꯗꯨ ꯀꯔꯤ ꯏꯔꯣ ꯍꯥꯏꯕ
ꯑꯦ ꯃꯥꯒꯤ ꯀꯩꯅꯣ ꯄꯥꯍꯧꯗꯕ ꯂꯦꯚꯦꯜ ꯃꯥꯟꯅꯗꯕꯁꯦ ꯆꯨꯝꯍꯜꯂꯤꯅꯤ
ꯂꯤꯁꯇꯤꯛ ꯁꯪꯕ ꯍꯥꯏꯔꯒ ꯍꯥꯟꯅꯁꯦ ꯂꯩꯁꯥꯕꯤ ꯃꯆꯥ ꯑꯃ ꯀꯣ
ꯑ
ꯑꯉꯥꯡ ꯑꯣꯏꯔꯤꯉꯩꯗꯗꯤ ꯑ ꯄꯄꯥ ꯄꯄꯥ ꯍꯥꯏꯅ ꯀꯧꯔꯝꯕꯅꯦꯕ
ꯎꯝ
ꯑꯗꯨ ꯂꯩꯁꯥꯕꯤ ꯐꯥꯔꯀꯥꯟꯗꯤ ꯄꯄꯥ ꯀꯧꯕ ꯇꯣꯛꯑꯦ ꯍꯥꯏ ꯗꯦꯗꯤ ꯍꯥꯏꯅ ꯀꯧꯋꯦ ꯍꯥꯏ ꯑꯗꯨꯗ ꯄꯄꯥꯥ ꯀꯩ ꯄꯄꯥ ꯀꯧꯗꯕꯤꯗ ꯗꯦꯗꯤ ꯀꯧꯏꯗꯣ ꯀꯩꯒꯤꯅꯣ ꯍꯪꯉꯀꯥꯟꯗꯗꯤ ꯑꯁ ꯄꯄꯥ ꯀꯧꯔꯤꯗꯤ ꯂꯤꯞꯁꯇꯤꯛ ꯁꯪꯉꯈꯤꯕꯁꯤꯡꯅ ꯂꯣꯏꯅ ꯀꯣꯛꯑꯦ ꯑꯗꯨꯅ ꯗꯦꯗꯤ ꯀꯧꯕꯅꯤ ꯍꯥꯏ ꯆꯨꯝꯕꯗꯤ ꯆꯨꯝꯅꯦꯕꯀꯣ